ꯍꯣꯏ ꯇꯥꯏ
ꯇꯥꯕ꯭ꯔꯣ
ꯍꯣꯏ ꯍꯣꯏ ꯍꯣꯏ ꯍꯣꯏ
ꯑꯣꯀꯦ ꯑꯣꯀꯦ ꯇꯥꯏ ꯇꯥꯏ ꯑꯗꯨꯒ ꯀꯩꯗꯧꯔꯦꯔꯤꯕ ꯅꯪ ꯑꯗꯨ ꯊꯥꯛꯑꯒ
ꯎꯝ ꯑꯗꯨ ꯑꯗꯨ ꯊꯛꯈ꯭ꯔꯕ ꯃꯇꯨꯡꯗ ꯑꯩꯒꯤ ꯍꯛꯆꯥꯡꯗꯣ ꯂꯣꯏ ꯐꯔꯦ ꯑꯗꯨ ꯑꯗꯨ ꯑꯗꯨꯝ ꯐꯨꯠꯕꯣꯜꯁꯨ ꯁꯅꯥꯕ ꯌꯥꯔꯦ ꯁꯁꯨꯅ ꯁꯅꯥꯕ ꯌꯥꯔꯦ
ꯑꯗꯨ ꯍꯣꯏ ꯃꯔꯛ ꯃꯔꯛꯇꯗꯤ ꯀꯩꯅꯣ ꯗꯣꯛꯇꯔꯅ ꯉꯝꯗ꯭ꯔꯁꯨ ꯑꯩꯈꯣꯏ ꯃꯤꯅ ꯍꯥꯏꯅꯕꯗꯅ ꯑꯗꯨꯝ ꯐꯗꯤ ꯐꯔꯛꯄ ꯅꯤꯡ ꯆꯤꯡꯕꯁꯨ
ꯑꯣ
ꯑꯩꯁꯨ ꯑꯉꯥꯡ ꯑꯣꯏꯔꯤꯀꯥꯟꯗ ꯆꯈꯥꯎ ꯅꯠꯇꯦ ꯀꯔꯤꯕ ꯑꯩꯈꯣꯏꯒꯤ ꯆꯦꯁꯇꯣ
ꯍꯣꯏ
ꯑꯃ ꯂꯩꯗꯅ ꯍꯤꯡꯆꯥꯥꯕꯤ ꯑꯩꯈꯣꯏꯅ ꯁꯣꯛꯑꯦ ꯀꯥꯏꯅ ꯍꯥꯏꯕꯗ ꯃꯗꯨꯗꯣ ꯑꯩꯁꯨꯦ ꯇꯧꯧꯕꯅꯦꯕ ꯑꯉꯥꯡ ꯑꯉꯥꯡ ꯑꯣꯏꯕ ꯀꯥꯟꯗ ꯇꯨꯝꯕ ꯀꯥꯟꯗ ꯔꯛ ꯐ꯭ꯂꯦꯠꯇ ꯇꯨꯝꯕ ꯌꯥꯗꯦ ꯍꯤꯞ ꯊꯥꯔꯒ ꯇꯨꯝꯕꯗꯣ ꯈꯔ ꯋꯥꯡꯅ ꯁꯦꯝꯃꯒ ꯇꯨꯝꯕ ꯇꯥꯕ ꯑꯗꯨ ꯑꯣꯏꯅꯤ ꯇꯨꯝꯕꯗꯣ ꯑꯁ ꯈꯔ ꯃꯇꯝ ꯈꯔꯗꯤ ꯈꯪꯕꯅꯤꯅꯦ ꯁꯤꯒꯦ ꯇꯧꯕꯅꯦ ꯃꯣꯏꯅ ꯌꯥꯔꯔꯣꯏ ꯍꯥꯏꯅ ꯑꯃꯗ ꯑꯃꯗ ꯊꯤꯔꯒ ꯀꯔꯤꯒꯨꯝꯕ ꯌꯦꯔꯨꯝꯒꯨꯝꯕꯁꯨ ꯍꯥꯞꯄꯒ ꯀꯣꯚꯔ ꯇꯧꯔꯒ ꯐꯤ ꯑꯃꯅ ꯀꯔꯤꯕ ꯅꯝꯃꯒ ꯀꯣꯚꯔ ꯇꯧꯔꯒ ꯅꯨꯃꯤꯠ ꯑꯃꯒ ꯑꯃ ꯂꯩꯍꯟꯕ ꯑꯁ ꯀꯔꯤ ꯀꯩꯗ ꯋꯥꯍꯪꯗꯦ ꯑꯗꯨꯝꯇꯝꯅ ꯁꯤꯒꯦ ꯇꯧꯕꯅꯦ ꯑꯗꯨ ꯐꯥꯒꯤꯗꯤ ꯐꯥꯒꯤ ꯅꯠꯇꯦ ꯁꯣꯔ ꯍꯣꯟꯕ ꯉꯝꯗꯕꯗꯣ
ꯍꯣꯏ ꯍꯣꯏ
ꯅꯪꯁꯨ ꯅꯪꯒꯤ ꯀꯩꯅꯣꯃ ꯍꯥꯔꯠ ꯅꯥꯏꯌꯦ ꯍꯥꯏꯔꯗꯤ ꯀꯔꯝꯕ ꯅꯥꯔꯝꯒꯅꯤ
ꯑꯁ ꯀꯗꯥꯏ ꯑꯩꯗꯤ ꯁꯣꯔ ꯍꯨꯣꯟꯕ ꯉꯝꯗ꯭ꯔꯦ ꯅꯨꯡꯗꯥꯡꯗ ꯍꯧꯖꯤꯛ ꯀꯔꯤꯅꯦ ꯈꯥꯛꯈꯩ ꯑꯗꯨꯝ ꯂꯧꯊꯨꯝꯗ ꯃꯥꯊꯣꯏꯅ
ꯑꯥ ꯑꯥ ꯑꯥ ꯇꯧꯕꯅꯦ ꯑꯩꯁꯨ
ꯇꯧꯋꯦ ꯏꯃꯥꯅ ꯈꯜꯂꯤꯁꯦ ꯑꯩ ꯁꯔꯒꯥ ꯂꯩꯕꯥꯛ ꯆꯦꯠ ꯈꯔꯅꯤ ꯏꯁꯤꯅꯦ ꯇꯔꯃꯥꯟ ꯈꯜꯂꯤꯁꯦ
ꯎꯝꯝ
ꯃꯇꯝ ꯃꯇꯝꯥꯡꯗꯨꯗ
ꯑꯩꯈꯣꯏ ꯏꯃꯥꯁꯨ ꯌꯥꯝ ꯀꯤꯈꯤꯕꯅꯤꯅ ꯈꯔ ꯃꯅꯥꯏꯅꯦ ꯑꯗꯣ ꯃꯇꯝ ꯃꯇꯝ ꯂꯩꯗꯅ ꯍꯧꯖꯤꯛꯄꯨꯗꯤ ꯑꯩꯁꯨ ꯌꯥꯔꯦꯗ ꯍꯥ
ꯊꯛꯂꯣꯏ ꯍꯥꯏꯅ ꯀꯥꯞꯊꯁꯨ ꯀꯥꯞꯄꯅꯦꯕ ꯅꯝꯐꯨꯗ ꯐꯥꯎꯔꯒꯠꯂꯦ ꯑꯗꯨꯗꯥꯏꯗꯨꯗꯤ ꯈꯨꯛꯇꯛꯇ ꯐꯃꯨꯡ ꯇꯨꯝꯈ꯭ꯔ
ꯑ ꯄꯨꯛ ꯀꯨꯝꯕꯗꯤ ꯅꯨꯡꯉꯥꯏꯇꯕ ꯇꯧꯗ꯭ꯔꯣ
ꯑ ꯑꯗꯨꯗ ꯀꯩꯁꯨ ꯂꯩꯦꯦ ꯍꯌꯦꯡ ꯍꯒꯠ ꯇꯨꯗꯣ
ꯑꯥ
ꯍꯛꯆꯥꯡ ꯐꯖꯅ ꯅꯨꯡꯉꯥꯏꯗ
ꯀꯌꯥꯃꯨꯛꯛꯇꯤ ꯊꯛꯄ꯭ꯔꯣ ꯂꯤꯇꯔ ꯑꯃꯃꯨꯛ ꯊꯛꯄ꯭ꯔꯣ
ꯍ ꯃꯤꯇꯔ ꯃꯥ ꯅꯛꯇꯦ ꯌꯥꯝꯗꯦ ꯀꯞꯇ ꯇꯪꯈꯥꯏ ꯍꯧꯖꯤꯛ ꯑꯩꯈꯣꯏ ꯆꯦꯡ ꯑꯣꯟꯕ ꯀꯞ ꯂꯩꯅꯀꯣ ꯄꯋꯥꯗꯣ ꯑꯗꯨ ꯇꯪꯈꯥꯏꯒ ꯃꯊꯥꯏ
ꯑꯆꯥ
ꯑꯗꯨ ꯊꯛꯄ ꯍꯥꯏꯕꯁꯤ ꯄꯨꯔꯥ ꯁꯥꯔꯤꯅꯤꯅꯀꯣ ꯑ
ꯍꯣꯏ ꯍꯣꯏ
ꯎꯝ
ꯊꯛꯖꯤꯟꯕ ꯃꯇꯝꯗ ꯅꯪ ꯈꯪꯉꯝꯃꯅꯤꯅꯦ
ꯑꯉꯥꯡ ꯑꯣꯏꯕꯩ ꯊꯛꯄꯅꯤꯗ ꯍꯧꯖꯤꯛꯀꯤ ꯑꯣꯏꯗꯤ ꯀ꯭ꯔꯤ ꯊꯛꯀꯔꯣꯅꯦ
ꯍꯣꯏꯅꯦ ꯍꯣꯏꯅꯦ ꯅꯪ ꯉꯥꯒꯨꯝꯕ ꯆꯥꯗꯕ ꯌꯥꯎꯕ꯭ꯔꯣ
ꯋꯥ
ꯅꯪꯗꯤ ꯄꯨꯂꯞ ꯆꯥꯏꯗꯀꯣ
ꯆꯥꯏꯗꯥ ꯆꯥꯏꯗ ꯍꯁ ꯂ ꯆꯥꯏꯗꯥ ꯇ
ꯍꯗ ꯈꯪꯗꯦ ꯅꯪꯅ ꯉꯁꯥꯏ ꯋꯥꯏꯈꯨ ꯍꯥꯏꯕꯗꯨ ꯊꯣꯔꯥꯎꯄ ꯀꯥꯟꯗ ꯔꯅꯤꯡꯉꯦ
ꯑꯗꯨ ꯑꯩꯅ ꯈꯟꯁ ꯖꯨꯂꯥꯏ ꯑꯥꯒꯁꯀꯨꯝꯕ ꯌꯧꯔꯗꯤ ꯊꯣꯛꯂꯣꯏꯗꯧ ꯃꯥꯟꯕ ꯃꯣꯏꯁꯦ
ꯑꯥ
ꯅꯍꯥꯟ ꯑꯩ ꯆꯠꯄ ꯃꯇꯝꯗꯣ ꯉꯥ ꯊꯤꯕ ꯃꯇꯝꯗꯣ ꯃꯣꯏꯒꯤ ꯂꯣꯛ ꯂꯣꯛ ꯂꯣꯛꯇꯨꯗꯀꯣ
ꯑꯥ
ꯑꯗꯨ ꯐꯥꯏꯌꯦ ꯑꯩꯗꯤ ꯃꯔꯤ ꯃꯉꯥ ꯐꯥꯔꯒ ꯁꯤꯗ ꯑꯩ ꯏꯊꯟꯇ ꯀꯩꯅꯣ ꯕꯣꯏꯜ ꯇꯧꯔꯒ ꯑ ꯆꯃꯦ
ꯑꯆꯥꯥ ꯃꯣꯏꯒꯤ ꯂꯣꯛꯇꯨ ꯏꯁꯤꯡ ꯁꯦꯡꯕ꯭ꯔꯣ
ꯁꯦꯡꯉꯦ ꯐꯖꯅ ꯁꯦꯡꯉꯦ ꯑꯩꯈꯣꯏꯒꯤ ꯑꯁꯤ ꯑꯦꯔꯤꯌꯥꯒꯤ ꯀꯩꯅꯣꯁꯦ ꯄꯩꯁꯥ ꯂꯩꯇꯦ ꯂꯝꯗꯣ ꯉꯧ ꯇꯧꯅꯦ ꯏꯃꯥꯕꯨ ꯑꯩ ꯇꯥꯟꯅꯔꯤꯅꯦ ꯀꯟꯅ
ꯃꯣꯏ ꯌꯣꯟꯊꯣꯛꯄ꯭ꯔꯣ
ꯑ
ꯃꯣꯏ ꯌꯣꯟꯊꯣꯛꯔꯤꯕ꯭ꯔꯣ
ꯍꯣꯏ ꯑꯗꯨ ꯑꯩꯈꯣꯏ ꯄ꯭ꯔꯤꯟꯁꯤꯄꯜ ꯈꯔꯁꯨ ꯂꯩꯔ꯭ꯔꯦ ꯇꯧꯕꯅꯤꯅ
ꯎꯝ ꯑꯩꯁꯨ ꯂꯝ ꯑꯃꯗꯤ ꯂꯩꯅꯤꯡꯉꯦ ꯁꯁ꯭ꯋꯥꯏꯗ ꯁꯋꯥꯏ ꯇ ꯍꯥꯏꯕꯗꯤ ꯑꯗꯨꯝ ꯒꯨꯍꯥꯇꯤ ꯁ꯭ꯋꯥꯏ ꯇꯥꯕ
ꯑꯩꯒꯤ ꯖꯒꯥꯗꯨꯅ ꯕꯦꯁ ꯇꯥꯅꯤ ꯍꯥꯏꯕꯗꯤ ꯂꯝꯕꯤꯁꯨ ꯌꯥꯝ ꯐꯩꯌꯦ ꯈꯨꯗꯛ ꯈꯨꯗꯛꯀꯤ ꯆꯠꯊꯣꯛ ꯆꯠꯁꯤꯟꯁꯨ ꯌꯥꯝ ꯅꯨꯡꯉꯥꯏꯌꯦ ꯇ꯭ꯔꯥꯐꯤꯛ ꯁ ꯂꯩꯇꯦ ꯎ ꯑꯗꯨ
ꯂꯝ ꯀꯃꯥꯏꯅ ꯂꯧꯋꯦꯕ꯭ꯔꯣ ꯃꯣꯏ ꯏꯁꯀ꯭ꯋꯥꯔ ꯐꯤꯠꯇ
ꯑꯩ ꯑꯩ ꯇꯅꯗ꯭ꯔꯤꯌꯦꯦ
ꯇꯅꯔꯒ ꯑꯩꯉꯣꯟꯗꯁꯨ ꯈꯔ ꯍꯥꯏꯔꯛꯑꯣꯅꯦ ꯑꯩꯁꯨ ꯏꯟꯇꯔꯦꯁꯇꯦꯠꯅꯤꯅꯦ ꯑꯩꯁꯨ ꯈꯪꯅꯤꯡꯉꯤ ꯑꯗꯨ ꯃꯇꯥꯡꯗ
ꯍꯣꯏ ꯍꯣꯏ ꯑꯗꯨ ꯃꯣꯏꯅ ꯍꯥꯏꯔꯤꯁꯦ ꯃꯣꯏꯅ ꯍꯥꯏꯔꯤꯕ ꯅ ꯇꯥꯏ ꯑꯩꯅ ꯈꯟꯕꯗ ꯂꯝꯁꯤ ꯑꯩꯈꯣꯏꯒꯤ ꯂꯝꯒꯨꯝꯅꯦꯕ
ꯑꯥ
ꯑꯩꯈꯣꯏ ꯑꯥ ꯈꯨꯟꯒꯤꯗꯣ
ꯑꯥ ꯑꯥ ꯑꯥ
ꯂꯣꯏꯅ ꯐꯪꯉꯦ ꯐꯪꯗꯕ ꯂꯩꯇ ꯂꯣꯏꯅ ꯐꯪꯉꯦ ꯑꯃꯨꯛꯀ ꯑꯩꯅ ꯈ꯭ꯋꯥꯏꯗ ꯉꯛꯂꯤꯁꯤꯅ ꯏꯁꯤꯡꯁꯤ ꯌ ꯃꯄꯥꯟ ꯃꯄꯥꯟꯗ ꯑꯗꯨꯝ ꯂꯅ ꯂꯩꯔꯦ
ꯑꯆꯥ ꯇꯦꯡꯀꯤ ꯁꯦꯝꯕ꯭ꯔ ꯅꯠꯇ꯭ꯔꯒ ꯕꯣꯔ ꯋꯦꯜ
ꯍꯣꯏ ꯣꯔꯒꯦꯜꯗ ꯏꯁꯤꯡꯁꯨ ꯁ ꯌꯥꯝꯦꯝꯀ
ꯌꯥꯏꯦ ꯑꯩ ꯀꯣꯏꯕꯨꯂ ꯀ
ꯍꯣꯏ ꯍꯣꯏ ꯍꯣꯏꯒꯗꯥ
ꯇꯧꯕꯅꯤꯅ ꯀꯃꯥꯏꯅ ꯇꯧꯕꯣ ꯈꯪꯗꯣꯏꯅꯦ ꯃꯇꯝꯗ ꯆꯥꯟꯅꯒꯦꯔꯥ ꯆꯥꯅꯔꯣꯏꯒꯗ꯭ꯔꯥ
ꯑꯦ ꯑꯗꯨꯕꯨꯗꯤꯀꯥꯏ ꯀꯥꯏꯔꯦ ꯀꯩꯅꯣ ꯁꯇꯔꯗꯦꯒꯨꯝꯕ ꯑꯗꯨꯝ ꯂꯥꯛꯑꯀ
ꯎꯝ
ꯎꯝ
ꯈꯪꯗꯦ ꯅꯦꯛꯁ ꯏꯌꯥꯔ ꯊꯕꯛ ꯊꯕꯛ ꯐꯪꯗ꯭ꯔꯗꯤ ꯅꯪ ꯅꯪꯒꯤ ꯅꯪ ꯂꯩꯐꯝ ꯑꯗꯨꯋꯥꯏꯗ ꯂꯥꯛꯀꯦ
ꯍꯣꯏ ꯍꯣꯏ ꯍ ꯌꯥꯏ ꯌꯥ
ꯊꯕꯛ ꯐꯪꯈ꯭ꯔꯒꯅ ꯈꯪꯗ꯭ꯔꯦ
ꯊꯕꯛ ꯐꯪ ꯐꯪꯅꯤꯡꯉꯥꯏ ꯍꯣꯠꯅꯗꯤ ꯍꯣꯠꯅꯒꯅꯤꯗ
ꯑ
ꯅꯪ ꯅꯪ ꯀꯩꯅꯣꯗꯒꯤ ꯁꯤꯂꯣꯡꯗꯒꯤ ꯒꯨꯍꯥꯇꯤ ꯄꯣꯠꯆ ꯆꯩ ꯄꯨꯣꯔꯛꯄꯗꯨ ꯄꯩꯁꯥ ꯀꯌꯥ ꯆꯪꯉꯦꯕ
ꯂꯤꯁꯤꯡ ꯑꯅꯤ ꯆꯥꯝꯃꯉꯥ ꯂꯧꯋꯦ
ꯒꯥꯔꯤ ꯚꯔꯥꯗ꯭ꯔꯣ
ꯍꯣꯏ
ꯑꯗꯨ ꯈꯛꯇ
ꯍꯣꯏꯗ
ꯌꯥꯗ ꯑꯗꯨꯗꯤꯌꯦ
ꯑꯁꯤ ꯀꯩꯅꯣꯐꯥꯎ ꯊꯤꯟꯕꯤꯅꯦꯕ ꯑꯩꯒꯤ ꯌꯐꯝ ꯐꯥꯎ ꯆꯞ ꯆꯥꯅ
ꯑꯣ
ꯎꯝ
ꯍꯗꯤ ꯐꯥꯏꯗ
ꯍ
ꯅꯍꯥꯟ ꯑꯩꯁꯤ ꯒꯨꯍꯥꯇꯤꯗꯒꯤ ꯁꯤ ꯀꯩꯅꯣꯃ ꯑꯩꯅ ꯒꯣꯍꯥꯇꯤ ꯁꯦꯟꯇꯔꯗꯒꯤ ꯑꯩꯒꯤ ꯃꯇꯥꯏꯗ ꯂꯥꯛꯄꯗꯨꯁꯨ ꯂꯨꯄꯥ ꯑꯩꯠ ꯍꯟꯗ꯭ꯔꯦꯗ ꯈꯔ ꯂꯧꯕꯅꯤꯅꯦ
ꯑꯦ ꯑꯗꯨꯗꯤ ꯑꯩ ꯌꯦꯡꯉꯗꯤ ꯌꯥꯝ ꯐꯔꯦ ꯇ ꯑꯩꯗꯤ
ꯍꯣꯏ ꯍꯣꯏ ꯍꯣꯏ ꯈꯪꯗ꯭ꯔꯥ ꯅꯪ ꯑꯣꯖꯥ ꯇꯥꯔ ꯂꯩꯔꯕꯅꯤꯅ ꯑꯩꯁꯨ ꯌꯦꯡꯕ ꯇꯥꯔꯦꯗꯅ ꯅꯦꯛꯁ ꯇꯥꯏꯝ ꯑꯦꯗꯚꯥꯟꯇꯦꯖ ꯐꯩꯗꯗꯤ
ꯅꯨꯡꯉꯥꯏꯕ ꯖꯒꯥꯅꯦ
ꯈꯔ ꯂꯥꯡꯉꯦ
ꯀꯩꯅꯣꯅꯨ ꯑꯉꯥꯡꯁꯤꯡ ꯆꯦꯟꯊꯣꯛꯄꯒꯤꯅꯤ
ꯅꯣꯏ ꯍꯣꯁꯇꯦꯜꯗ ꯅꯨꯄꯤꯁꯨ ꯂꯩꯕ꯭ꯔꯣ
ꯍꯣꯏ ꯅꯨꯄꯤ ꯅꯨꯄꯥꯅꯅ
ꯑꯗꯨꯗꯤ ꯔꯣꯝꯗꯤ ꯗꯣꯔꯃꯤ ꯇꯧꯔꯤꯗꯤ ꯇꯣꯡꯉꯜꯂꯦꯗꯀꯣ
ꯍꯣꯏ ꯍꯣꯏ ꯁꯄꯔꯦꯠ ꯁꯄꯔꯦꯠ ꯑꯗꯨꯗꯣ ꯆꯥꯕ ꯈꯣꯠꯄꯗꯤ ꯂꯣꯏꯅ ꯆꯥꯃꯤꯟꯅꯔꯦ
ꯑ ꯍꯣꯏ ꯃꯗꯨꯕꯨꯗꯤ ꯌꯥꯏꯗ ꯃꯣꯏꯗꯤ ꯑꯉꯥꯡꯅꯦ ꯍꯧꯖꯤꯛ ꯌꯥꯝ ꯆꯝꯔꯤꯅ ꯀ꯭ꯂꯥꯁ ꯑꯦꯠ ꯅꯥꯏꯟ ꯇꯦꯟꯒꯤ ꯑꯣꯏꯗꯣꯏꯅꯤ ꯈꯔ ꯁꯥꯊꯤꯒꯗꯕꯁꯦ
ꯑꯩꯠ ꯑꯃ ꯂꯩꯌꯦꯦ
ꯅꯣꯏꯒꯤꯗ ꯀ꯭ꯂꯥꯁ ꯑꯦꯠ ꯂꯩꯔꯕ꯭ꯔꯣ
ꯂꯩꯌꯦꯦ ꯂꯩꯌꯦꯦ ꯀ꯭ꯂꯥꯁ ꯑꯩꯠ ꯑꯃ ꯂꯩꯌꯦꯦ ꯑꯗꯨꯒ ꯀ꯭ꯂꯥꯁ ꯑꯩꯠ ꯉꯥꯛꯛꯇ ꯅꯠꯇꯦ ꯐꯨꯠꯕꯣꯂꯔ ꯑꯩꯈꯣꯏꯁꯨ ꯂꯩꯔꯤꯕ ꯅꯨꯄꯤ
ꯑꯣ ꯌꯥꯝ ꯅꯨꯡꯉꯥꯏꯕ ꯖꯒꯥꯅꯤꯅꯦ ꯑꯩ ꯑꯗꯨꯗ ꯂꯥꯛꯑꯗꯤ ꯑꯩꯁꯨ ꯍꯛꯆꯥꯡꯗꯤ ꯈꯔ ꯐꯔꯛꯀꯅꯤ
ꯑꯁ ꯅꯥꯕ ꯑꯗꯨꯝ ꯂꯥꯛꯄ ꯌꯥꯏꯩꯅ ꯕꯦꯠꯃꯤꯟꯇꯟꯒꯨꯝꯕ ꯀꯩꯅꯣꯒꯨꯝꯕ
ꯑꯗꯨꯅꯦ ꯑꯗꯨꯒ ꯅꯣꯏ ꯑꯣꯖꯥ ꯈꯔ ꯐꯖ ꯐꯖꯕ ꯂꯩꯔꯗꯤꯀꯣ ꯑ ꯌꯦꯉꯀ
ꯇꯧꯅꯨ ꯇꯧꯅꯨ ꯃꯦꯗꯥꯝ ꯄꯇ ꯈꯧꯀ ꯂꯩꯅꯦ ꯑꯩꯅ
ꯎꯝ
ꯃꯦꯗꯥꯝ ꯇꯛꯊꯣꯛꯄ ꯍꯥꯏꯕꯁꯤꯗꯤ ꯈꯔ ꯈꯔ ꯃꯦꯜꯍꯜꯂꯣꯏꯔꯦ ꯅꯪꯉꯣꯟꯗ
ꯑꯣ
ꯐꯗꯕ ꯃꯤꯗꯤ ꯂꯨꯍꯣꯡꯒꯅꯤ ꯂꯨꯍꯣꯡꯗ꯭ꯔꯒꯅ ꯑꯦ ꯐꯥꯏ ꯇꯧꯅꯤꯗ ꯑꯗꯨ ꯃꯛꯇ ꯊ ꯉꯝꯃꯣꯏꯗꯦꯁ
ꯑꯦ ꯍ ꯑꯩꯈꯣꯏꯒꯨꯝꯅ ꯑꯩꯈꯣꯏꯒꯨꯝꯅ ꯂꯩꯇꯕꯤꯗ ꯂꯩꯇꯕꯤꯗ ꯑꯃ ꯍꯦꯟ ꯑꯃ ꯍꯦꯡ ꯀ꯭ꯂꯥꯁꯇ ꯁꯦꯂꯦꯛꯁꯟꯗꯣ ꯍꯥꯏ ꯇꯥꯛ ꯁꯤꯌꯥꯗꯧ ꯃꯥꯂꯦꯅ
ꯍꯅꯦ ꯍꯅꯦ ꯌꯥꯏꯌꯦꯦꯅꯦ ꯅꯪꯁꯨ ꯌꯦꯡꯕ ꯍꯧꯔꯣ ꯅꯪ ꯀꯗꯉꯩ ꯂꯨꯍꯣꯡꯒꯅꯤ ꯍꯥꯏ ꯍꯥꯏꯅꯔꯤꯕ꯭ꯔꯣ
ꯑ ꯈꯪꯗ꯭ꯔꯦ ꯋꯥꯔꯤꯒꯤ ꯋꯥꯔꯤ ꯃꯇꯥꯡꯅꯗꯤ ꯀꯨꯏꯗ꯭ꯔꯦ
ꯅꯦꯛꯁ ꯌꯔ ꯃꯊꯪ ꯆꯍꯤꯗꯔꯣ
ꯆꯍꯤ ꯃꯊꯪ ꯆꯍꯤꯃꯨꯛꯇꯤ ꯑꯣꯏꯔꯣꯏ ꯆꯍꯤ ꯃꯊꯪꯒꯤ ꯃꯊꯪ ꯑꯣꯏꯒꯦꯔꯥ ꯆꯍꯤ ꯑꯅꯤꯃꯨꯛ ꯂꯔꯗꯤ ꯑꯗꯨꯝ
ꯑꯗꯨꯗꯤ ꯑꯩꯅꯕꯨ ꯍꯥꯟꯗꯧ ꯃꯥꯜꯂꯦꯍꯦ
ꯌꯥꯏ ꯌꯥꯏ ꯐꯂꯁꯨ ꯌꯥꯏ ꯀꯥꯏ ꯇ
ꯍꯜꯂꯁ ꯑꯁꯤꯒꯤꯗꯤ ꯀꯥꯏꯗꯦꯗꯅ ꯅꯪ ꯅꯪ ꯑꯩꯒꯤꯗ ꯅꯪ ꯂꯥꯛꯄꯤꯔꯣ ꯑꯩꯅ ꯅꯪꯉꯣꯟꯗ ꯂꯥꯛꯄꯤꯔꯒꯦ ꯅꯪꯅ ꯍꯥꯜꯂꯒꯅ ꯅꯪ ꯅꯍꯜꯂꯒꯅ ꯑꯩꯒꯤ ꯑꯩꯒꯤꯗ ꯅꯪ ꯅꯨꯄꯤ ꯄꯨꯔ ꯂꯥꯛꯄ ꯇꯥꯔꯦꯗꯅ
ꯑꯦ ꯑꯗꯨꯗꯤ ꯁꯨꯡꯁꯣꯏ ꯁꯣꯏꯗ꯭ꯔꯦ ꯀꯩꯅꯣ
ꯏ ꯃꯅꯤꯅꯦ ꯆꯥꯕ ꯊꯛꯄꯗꯤ ꯈꯔ ꯏꯁꯄꯦꯁꯦꯜ ꯇꯧ ꯇꯥꯕ ꯑꯩꯈꯣꯏꯒꯤꯗꯤ
ꯅꯠꯇꯦ ꯅꯪꯒꯤꯗꯤ ꯂꯥꯏꯔꯤꯅꯦ ꯅꯪꯗꯤ ꯌꯦꯠꯅꯤꯉꯥꯏ ꯂꯩꯇꯦ ꯑꯩꯒꯤꯁꯤꯅꯅꯦ
ꯀꯩꯗꯧꯕꯔꯣ
ꯃꯔꯝꯗꯤ ꯑꯩꯈꯣꯏꯒꯤꯁꯦ ꯁꯤꯆꯨꯋꯦꯁꯟ ꯌꯥꯝ ꯐꯠꯇꯦꯅ
ꯑꯆꯥ ꯍꯣꯏꯅꯦ
ꯄ꯭ꯂꯥꯟꯗꯩ ꯍꯤꯛꯄ ꯅꯠꯇꯦꯕ ꯆꯥꯎꯅ ꯇ ꯆꯥꯎꯁꯤꯅ
ꯎꯝ
ꯅꯅ ꯀꯣ
ꯃꯥꯅꯦ ꯃꯥꯅꯦ
ꯎꯝ
ꯇꯥꯔꯦꯗꯅ ꯃꯇꯝꯒ ꯃꯥꯒꯤ ꯀꯔꯤ ꯍꯥꯏꯁꯤꯔ ꯃꯇꯝ ꯃꯇꯝ ꯌꯦꯡꯕ ꯇꯥꯔꯦ ꯍꯥꯏꯕ ꯇꯥꯔꯦ ꯃꯇꯝ ꯑꯐꯕ ꯑꯣꯏꯍꯜꯂꯣ ꯅꯪꯒꯤꯁꯨ ꯑꯩꯁꯨ
ꯎꯝ
ꯂꯤꯟ ꯃꯥꯟꯕꯁꯤꯡꯗꯨꯅꯤꯅꯦ ꯕꯦꯔꯥꯁꯦ
ꯑ ꯍꯥꯏꯐꯦꯠꯇꯤ ꯋꯥꯔ ꯃꯥꯜꯂꯦꯅꯦ
ꯋꯥꯔꯕꯅꯤꯗ ꯏꯁꯁ ꯋꯥꯗ꯭ꯔꯗꯤ ꯃꯣꯏ ꯃꯣꯏꯒꯤ ꯊꯣꯡ ꯁꯤꯡꯅ ꯊꯝꯕꯗꯨꯗꯤ ꯃꯣꯏ ꯀꯃꯥꯏꯅ ꯊꯣꯛꯀꯗ꯭ꯔꯣ
ꯑꯗꯨꯒꯤ ꯋꯥꯔꯤꯁꯨ ꯂꯩꯌꯦꯦ ꯏꯄꯨ ꯀꯣꯜ ꯇꯧꯔꯛꯄ
ꯑꯥ
ꯑꯗꯣ ꯅꯍꯥꯟ ꯃꯃꯥꯟꯅꯕ ꯍꯣꯏꯂꯛ ꯏ ꯃꯥꯥꯜꯂꯦ
ꯑꯥ
ꯣꯁꯩꯅꯣ ꯃꯤꯁꯨ ꯌꯥꯝꯃꯦ ꯀꯩꯅꯣꯁꯨ ꯂꯩꯇ꯭ꯔꯦ ꯐꯔꯥꯞꯌꯅꯤꯩ ꯆ ꯈꯔꯥꯞꯌꯅꯤꯩ ꯅꯈꯥꯏ ꯃꯥꯂꯦ ꯏꯀꯨꯒꯣ
ꯑꯥ
ꯏꯄꯕꯨꯅ ꯑꯁ ꯊꯥꯗꯤ ꯊꯥꯔꯛꯅꯤꯡꯉꯦ ꯑꯗꯨꯕꯨ ꯑꯩꯈꯣꯏꯒꯤ ꯃꯤꯅ ꯌꯥꯗꯦꯅꯦ ꯑꯩꯈꯣꯏꯒꯤ ꯀꯩꯅꯣꯈꯅ ꯌꯥꯗꯦꯅꯦ ꯑꯩ ꯅꯤꯣꯝ ꯀꯥꯏꯗ ꯌꯥꯔꯣꯏꯅꯀꯣ ꯔꯨꯜꯁ ꯀꯥꯏꯗ ꯌꯥꯔꯣꯏꯅ
ꯍꯟꯗꯛꯀꯤꯗꯤ ꯑꯩꯈꯣꯏ ꯃꯤꯕꯨꯁꯨ ꯆꯩ ꯆꯩ ꯐꯨꯑꯕꯅꯦ
ꯍꯥ
ꯑꯗ ꯀꯗꯤ ꯆꯏ ꯆꯥꯕꯅꯦ
ꯍꯣꯏꯗ ꯏꯁ ꯁꯤꯗ ꯅꯪꯁꯨ ꯁꯤꯦꯔꯤꯁ ꯇꯧꯗꯒꯦ ꯁꯤꯗꯗꯤ
ꯑꯗꯨꯅꯦ ꯑꯩꯒꯤ ꯏꯃꯥꯁꯨ ꯏꯟꯖꯥꯡ ꯅꯥꯄꯤꯒꯨꯝꯕ ꯃꯥꯗꯤ ꯂꯥꯔꯖ ꯏꯁꯀꯦꯜ ꯐꯥꯔꯃꯤꯡ ꯇꯧꯋꯤꯗꯅ
ꯍ ꯍ
ꯑꯗꯨ ꯃꯥꯁꯨ ꯑꯦꯐꯦꯛꯇꯤ ꯇꯧꯋꯦꯕ ꯍꯥꯏꯕꯗꯤ ꯃꯥꯔꯀꯦꯠꯁꯤꯡꯗꯣ ꯅꯍꯥꯟꯗꯤ ꯃꯣꯏꯁꯨ ꯃꯣꯏꯁꯨ ꯂꯧꯋꯦ ꯑꯩꯈꯣꯏꯁꯨ ꯂꯧꯋꯦ ꯂꯣꯏ ꯆꯥꯏꯗꯅ ꯍꯧꯖꯤꯛꯇꯤ ꯃꯈꯥꯂꯣꯝꯗ ꯊꯥꯕ ꯌꯥꯗ꯭ꯔꯦ ꯃꯊꯛꯇ ꯈꯞꯛꯇ ꯊꯥꯅꯅꯦ
ꯑꯗꯨ ꯑꯩꯈꯣꯏꯒꯤꯗꯤ ꯀꯩꯅꯣ ꯇꯧꯅꯤꯡꯉꯥꯏꯗꯣ ꯄꯥꯏꯗ꯭ꯔꯁꯨ ꯑꯗꯨꯅ ꯑꯗꯨꯝ ꯊꯤꯡꯕ ꯉꯝꯃꯦꯗ
ꯍꯣꯏꯗ ꯑꯩꯅ ꯈꯟꯕꯗ ꯅꯣꯏ ꯅꯣꯏ ꯈꯨꯟꯒ ꯑꯩꯈꯣꯏ ꯏꯆꯦ ꯈꯨꯟꯗꯣ
ꯑꯥ
ꯅꯣꯏ ꯍꯧꯖꯤꯛ ꯀ ꯅꯨꯃꯤꯠ ꯅꯨꯃꯤꯠ ꯊꯧꯔꯝꯒꯤ ꯗꯥꯏꯔꯦꯛꯁꯟꯗꯣ
ꯍꯣꯏ ꯍꯣꯏ
ꯊꯣꯛꯄꯒꯤ ꯗꯥꯏꯔꯦꯛꯁꯟ ꯑꯗꯔꯣꯝꯗ ꯂꯝꯕꯤ ꯑꯃ ꯁꯦꯝꯅꯗꯤ ꯐꯕꯅꯤꯅꯦ ꯍꯧꯖꯤꯛ ꯑꯩꯈꯣꯏ ꯑ ꯀꯩꯅꯣꯝꯃ ꯂꯩꯗꯅ ꯈꯨꯟ ꯑꯃ ꯂꯩꯗꯅ ꯑꯩꯈꯣꯏ ꯈꯨꯟꯒꯤ ꯑꯩꯈꯣꯏ ꯈꯨꯟ ꯑꯅꯤ ꯊꯪꯕꯗꯣ
ꯍꯣꯏ ꯍꯣꯏ ꯍꯣꯏ
ꯃꯗꯨ ꯐꯥꯎ ꯂꯝꯕꯤ ꯑꯃ ꯁꯦꯝꯂꯗꯤ ꯐꯕ ꯃꯅꯤꯡꯗꯒꯤ
ꯑꯗꯨ ꯑꯁꯨꯃꯥꯏꯅ ꯂꯩꯕꯅꯦ ꯄ꯭ꯂꯥꯟꯁꯦ ꯑꯗꯨꯔꯣꯝꯗ